ꯍꯜꯂꯣ
ꯍꯥꯎ
ꯇꯨꯝꯃꯤꯗꯣ
ꯎꯝ
ꯀꯩꯅꯣ ꯀꯣꯏꯕꯒ ꯂꯥꯡꯕ ꯑꯝꯇ ꯆꯠꯊꯣꯛꯇ꯭ꯔꯕꯣ ꯑꯗꯨꯝ ꯌꯨꯝꯗ ꯇꯨꯝꯗꯅ ꯂꯩꯔꯕꯣ
ꯌꯦꯁ ꯑꯩꯈꯣꯏ ꯕꯖꯥꯔ ꯑꯃꯈꯛ ꯆꯠꯅꯤꯡꯗꯦꯗ ꯍꯧꯖꯤꯗꯒꯤ ꯆꯥꯕ ꯊꯛꯄ ꯀꯣꯏꯕ ꯂꯥꯡꯕꯁꯦ ꯂꯣꯏꯅ ꯇꯣꯛꯑꯒꯦꯅ ꯈꯜꯂꯦ ꯈꯜꯂꯦꯗꯤ ꯏꯁꯥꯁꯦ ꯌꯥꯝ ꯅꯣꯏꯈꯠꯂꯛꯄꯁꯦ ꯌꯥꯝ ꯋꯥꯔꯦ ꯅꯨꯡꯇꯤꯒꯤ ꯊꯥꯎ ꯆꯥꯗꯅ ꯈꯣꯠꯇꯅ ꯂꯩꯕꯕꯁꯤ ꯃꯊꯥ ꯌꯥꯝ ꯁꯥꯔꯦ ꯑꯩ
ꯅꯪ ꯅꯣꯏꯈꯠꯂꯛꯏꯗꯣ ꯀꯣꯏꯕ ꯆꯠꯊꯣꯛꯇꯕꯩꯅꯤ ꯅꯌꯨꯝꯗ ꯆꯥꯥꯁꯜꯂꯒ ꯅꯃꯥꯏꯗꯣ ꯐꯧꯔꯥꯃꯨꯛ ꯄꯥꯛꯄ ꯑꯕꯨꯀꯥꯕ
ꯑꯁ ꯑꯗꯨꯏ ꯅꯠꯇꯦꯗ ꯁꯨꯝ ꯍꯣꯏ ꯑꯗꯨ ꯆꯨꯝꯃꯤꯁꯨ ꯃꯌꯥꯝ ꯑꯃꯝꯗ ꯁꯥꯟꯅ ꯈꯣꯠꯅꯕꯁꯨ ꯊꯣꯛꯇ꯭ꯔꯦ ꯑꯗꯒꯤ ꯍꯟꯗꯛꯀꯤ ꯋꯥꯋꯀꯤꯡ ꯈꯔ ꯈꯔ ꯁꯦꯝꯕꯗꯤ ꯍꯧꯔꯦ ꯆ ꯁꯦꯝꯃꯤꯟꯅꯔꯤꯕ ꯑꯩꯈꯣꯏ ꯏꯃꯥꯟꯅꯕ ꯖꯨꯒꯣꯅ ꯂꯩꯌꯦ
ꯑꯥ
ꯋꯥꯥꯛꯀꯤꯡ ꯆꯦꯟ ꯆꯠꯄꯁꯦ ꯆꯠꯃꯤꯟꯅꯔꯅꯤꯗꯅ
ꯑ
ꯅꯪꯒꯤ ꯍꯦꯛ ꯆꯦꯟꯕ ꯍꯜꯂꯛꯄ ꯀꯩ ꯍꯥꯏꯔꯀꯅꯤ ꯀꯩꯅꯣꯝ ꯆꯥꯈꯤꯁꯤꯗꯅ ꯆꯥꯅꯤꯡꯗ꯭ꯔꯣ ꯊꯥꯅꯤꯡꯗ꯭ꯔꯣ ꯅꯪꯅꯥ ꯇꯧꯔꯛꯄ
ꯑꯣ ꯑꯗꯨꯅꯔꯥꯡ ꯉꯔꯥꯡꯁꯨ ꯑꯩꯅ ꯑꯉꯥꯡ ꯇꯨꯏꯁꯟ ꯇꯧꯔꯤꯉꯩꯗ
ꯅꯣꯏ ꯋꯥꯀꯤꯡꯁꯦ ꯆꯠꯈ꯭ꯔꯒ ꯂꯨꯄꯥ ꯆꯥꯝꯇ ꯊꯥꯔꯛꯑꯣꯅ ꯇꯧꯔꯛꯄꯗꯣ
ꯎꯝ ꯑꯩꯅ ꯄꯩꯁꯥ ꯑꯩꯅ ꯃꯥ ꯄꯤꯖꯗꯅꯕꯅꯤꯅ ꯄꯩꯁꯥ ꯌꯥꯎꯗꯦꯅ ꯍꯥꯏꯖꯤꯟꯕꯅꯦꯕ
ꯑꯥ
ꯉ ꯀꯅꯥꯗꯅ ꯐꯪꯗꯗꯤ ꯐꯪꯉꯦ ꯏꯆꯦ ꯑꯝꯇ ꯄꯥꯏꯔꯛꯇꯦꯗ ꯅꯪꯉꯣꯟꯗ꯭ꯔꯥ ꯃꯥꯥꯟ ꯇꯧꯔꯛꯏꯗꯣ
ꯃꯥꯅꯦ ꯑꯩꯉꯣꯟꯗ ꯂꯨꯄꯥ ꯆꯥꯝꯇ ꯊꯥꯔꯛꯅꯤ ꯍꯥꯏꯔꯒ ꯍꯥꯏꯔꯛꯇꯅ ꯊꯥꯈꯤꯕꯅꯦ
ꯑꯩꯅ ꯍꯥꯏꯗꯤ ꯋꯥꯋꯥꯛꯀꯤꯡꯁꯦ ꯁꯦꯝꯃꯤꯟꯅꯔꯤꯅꯤ ꯁꯦꯝꯃꯤꯟꯅꯕꯁꯦ ꯋꯥꯋꯥꯛꯀꯤꯡ ꯁꯦꯝꯕꯁꯤꯕꯨ ꯏꯁꯥꯁꯦ ꯃꯌꯦꯡ ꯇꯥꯅꯤꯡꯉꯗꯤ ꯑꯐꯕ ꯊꯕꯛ ꯇꯧꯕꯁꯤ ꯈꯔ ꯋꯥ ꯇꯥꯏ ꯁꯥꯡ ꯁꯥꯡ ꯆꯦꯜꯂꯒ ꯍꯨꯃꯥꯡꯗ ꯇꯥꯔꯒ ꯋꯥ ꯇꯥꯕꯅꯤ ꯅꯠꯇ꯭ꯔꯥ
ꯃꯥꯅꯦ
ꯋꯥꯕꯗꯣ ꯃꯥꯗꯤ ꯋꯥꯔꯦ ꯇꯣꯖꯤꯦꯛꯇ ꯍꯥꯏꯕ ꯑꯩꯗꯤ ꯋꯥꯔꯛꯑꯒ ꯋꯥꯔꯛꯄꯗꯨꯗ ꯈꯤꯇꯪ ꯍꯦꯟꯅ ꯆꯦꯟꯖꯜꯍꯧꯔꯒ ꯏꯁꯥꯗ ꯐꯪꯕ ꯏꯁꯇꯦꯃꯤꯅꯥꯗꯨꯅ ꯍꯌꯦꯡ ꯋꯥꯏ ꯃꯤ ꯃꯌꯥꯝ ꯇꯧꯔꯀꯥꯟꯗ ꯆꯥꯡꯗꯝꯅꯕ ꯉꯝꯗꯣꯏꯅꯦꯕ ꯅꯠꯇ꯭ꯔꯥ
ꯃꯥꯅꯦ ꯍꯛꯆꯥꯡꯗꯣ ꯇꯥꯒꯦ ꯍꯥꯏꯔꯗꯤ ꯃꯥꯅ ꯆꯥꯔꯤ ꯊꯛ ꯆꯤꯟꯖꯥꯛꯇꯣ ꯈꯤꯇꯪ ꯈꯥꯡꯕ ꯇꯥꯔꯦꯗꯅ
ꯑꯗꯨꯅꯦ ꯑꯩꯅ ꯑꯩꯅ ꯍꯥꯏꯕꯅꯦꯕ ꯑ ꯆꯥꯕ ꯊꯛꯄꯁꯦ ꯎꯝ ꯈꯔ ꯍꯜꯂꯁꯤ ꯈꯣꯂꯦꯁꯤꯅ ꯃꯥꯗꯤ ꯑꯝ ꯊꯥꯎ ꯆꯥꯏꯕ ꯑꯩꯗꯤ ꯊꯥꯎ ꯍꯥꯏꯕꯩ ꯋꯥꯅꯤ ꯍꯧꯖꯤꯛ ꯆꯥꯗ ꯌꯥꯗꯕꯒꯤ ꯆꯥꯕꯋꯥꯅꯦꯕ ꯑꯩꯗꯣ ꯎꯝ ꯇꯥꯡ ꯉꯁꯤ ꯇꯥꯡ ꯀꯌꯥꯅꯣ
ꯃꯁꯤ ꯇꯥꯡ ꯃꯔꯤ
ꯉꯁꯤ ꯇꯥꯡ ꯃꯔꯤ ꯅꯠꯇ꯭ꯔꯣ
ꯑꯥ
ꯑꯦ ꯃꯉꯥ ꯇꯥꯡ ꯃꯉꯥ ꯍꯌꯦꯡ ꯍꯌꯦꯡꯒꯨꯝꯕꯗꯤ ꯌꯨꯝꯗ ꯐꯠ ꯍꯥꯏ ꯊꯥꯔꯨꯔꯒ ꯑꯃꯨꯛ ꯍꯥꯏꯒꯠꯂꯛꯄꯁꯨ ꯌꯥꯏꯑꯦꯕꯀꯣ
ꯅꯪ ꯍꯌꯦꯡ ꯍꯥꯢꯊꯗꯣꯏꯔꯣ
ꯑꯁ ꯍꯌꯦꯡ ꯍꯥꯏꯗꯕ ꯍꯥꯏꯗꯣ ꯑꯩꯁꯦ ꯌꯥꯗꯣꯏ ꯃꯥꯟꯗ꯭ꯔꯦ ꯍꯌꯦꯡꯁꯦ ꯎꯝ ꯍꯥꯏꯊꯔꯁꯨ ꯀꯔꯝ ꯀꯥꯟꯗ ꯍꯥꯏꯗꯅꯤ ꯍꯥꯏ ꯀꯥꯟꯗ ꯅꯨꯃꯤꯗꯥꯡ ꯋꯥꯏꯔꯝꯒꯨꯝꯕ ꯍꯥꯏꯗꯗꯣꯏ ꯃꯥꯜꯂꯦ
ꯑꯦ ꯅꯨꯃꯤꯗꯥꯡ ꯋꯥꯏꯔꯝꯗꯤ ꯇꯧꯔꯨꯔꯅꯣ ꯅꯪꯅꯦ ꯑꯩ ꯂꯩꯕꯝꯗꯨ ꯑꯗꯨꯗ ꯂꯥꯛꯑꯣ
ꯑꯝ
ꯑꯗꯨꯒ ꯑꯩꯁꯨ ꯑꯌꯨꯛ ꯉꯟꯇꯥꯟꯗꯅꯦ ꯌꯥꯝ ꯉꯟꯕꯗꯤ ꯅꯠꯇꯦ ꯄꯨꯡ ꯇꯔꯦꯠ ꯅꯤꯄꯥꯜ ꯁ꯭ꯋꯥꯥꯏ ꯆꯠꯇꯣꯏꯅꯦꯕꯀꯣ
ꯎꯝ
ꯑꯗꯨꯒ ꯌꯨꯝ ꯆꯠꯂꯨꯔꯦꯗꯅ ꯑꯩꯈꯣꯏ ꯗꯗꯥꯗꯣ ꯍꯌꯦꯡ ꯆꯠꯈ꯭ꯔꯅꯦꯕ ꯃꯥꯗꯣ
ꯍꯝ
ꯑꯃ ꯉꯁꯥꯏꯒꯤ ꯐ꯭ꯂꯥꯏꯠꯅꯦ ꯍꯥꯏꯕꯅꯦꯕ ꯆꯠꯈ꯭ꯔꯅꯦꯕ
ꯑꯝ
ꯑꯗꯨꯒ ꯀꯩꯅꯣ ꯇꯧꯔꯒ ꯑꯩ ꯒꯥꯔꯤꯗꯣ ꯂꯧꯈꯠꯂꯨꯒꯦ ꯇꯧꯕ ꯑꯗꯣ ꯅꯪ ꯑꯗꯨꯗꯤ ꯄꯨꯟꯅ ꯍꯥꯏꯊꯃꯤꯟꯅꯈ꯭ꯔꯁꯦꯕ
ꯑꯗ ꯅꯪꯅ ꯍꯥꯏꯗꯣ ꯑꯩꯁꯨ ꯈꯜꯂꯝꯕꯅꯦꯕꯀꯣ
ꯑꯥ
ꯎꯝ ꯌꯥꯔꯔꯣꯏ ꯌꯥꯔꯔꯣꯏꯗꯤ ꯑꯩꯗꯣ ꯍꯌꯦꯡ ꯀꯩꯅꯣ ꯇꯧꯔꯅꯦꯕ ꯍꯌꯦꯡ ꯄꯨꯡ ꯃꯥꯄꯟ ꯅꯪꯅꯕ ꯑꯩꯁꯦ ꯄꯨꯡ ꯇꯔꯦꯠ ꯃꯈꯥꯏ ꯅꯤꯄꯥꯟꯛꯇꯗꯒꯤ ꯊꯣꯛꯑꯅꯦꯕꯀꯣ
ꯑꯌꯨꯛꯇꯔꯣ ꯀꯥꯏꯗꯅꯣ
ꯑꯌꯨꯛꯇ ꯑꯌꯨꯛꯇ
ꯑꯥ
ꯂꯥ ꯗꯣꯂꯥꯔꯦꯜꯗꯣ
ꯑꯣ ꯗꯣꯂꯥꯂꯦꯟꯗ
ꯗꯣꯂꯥꯏꯗ ꯍꯥꯔꯠ ꯍꯥꯔꯠ ꯇ꯭ꯔꯦꯅꯤꯡ ꯏꯟꯁꯇꯤꯇ꯭ꯌꯨꯁꯟ ꯑꯃ ꯂꯩꯌꯦꯅ ꯍꯥꯏꯌꯦꯕꯀꯣ
ꯀꯔꯤ ꯍꯥꯔꯠ ꯇ꯭ꯔꯦꯅꯤꯡ ꯏꯟꯁꯇꯤꯇ꯭ꯌꯨꯁꯟ
ꯑꯥ ꯑ ꯑꯗꯨꯗ ꯑꯗ ꯂꯥꯛꯑꯣꯅ ꯍꯥꯏꯗꯤ ꯑꯩꯈꯣꯏ ꯗꯥꯅ ꯑꯗꯨꯗ ꯑꯝꯇ ꯆꯠꯂꯣ ꯊꯕꯛꯀꯤ ꯑꯗꯨ ꯋꯥꯔꯤꯗꯣ ꯇꯥꯅ ꯆꯨꯅ ꯍꯥꯏꯕꯅꯦꯕ ꯑꯩꯉꯣꯟꯗ
ꯊꯕꯛꯀꯤ ꯋꯥꯔꯤꯗꯤ ꯀꯔꯤ ꯊꯕꯛꯅꯣ ꯍꯥꯏꯁꯦ
ꯑꯩꯒꯤ ꯊꯕꯛ ꯑꯃ ꯁꯣꯝꯗ ꯍꯥꯏꯅꯕꯅꯦꯕ
ꯑꯁꯣꯝꯗ ꯍꯥꯏꯁꯦ ꯃꯅꯤꯄꯨꯔ ꯊꯕꯛ ꯂꯣ ꯅꯠꯇ꯭ꯔꯒꯅ ꯁꯦꯟꯇ꯭ꯔꯦꯜꯒꯤ
ꯑ ꯃꯅꯤꯄꯨꯔꯒꯤ ꯊꯕꯛꯅꯦꯕ ꯀꯣ
ꯑꯥ
ꯃꯣꯏ ꯔꯤꯝꯁꯀꯤ ꯍꯣꯁꯄꯤꯇꯥꯜ ꯔꯤꯝꯁ ꯍꯁꯄꯤꯇꯥꯜꯗꯣ
ꯑꯥ
ꯑꯗꯨꯒꯤ ꯌꯥꯔꯗꯤ ꯃꯤꯗꯣ ꯃꯤ ꯃꯔꯤꯗꯤ ꯂꯩ ꯍꯥꯏ ꯃꯤ ꯃꯉꯥ ꯍꯥꯞꯀꯅꯦꯅ ꯍꯥꯏꯕꯅꯦꯕ
ꯑꯥ
ꯃꯉꯥ ꯍꯥꯏꯕꯗꯣ ꯃꯣꯏꯒꯤ ꯑꯦꯇꯦꯟꯗꯦꯟꯒꯨꯝꯕꯅꯦꯕ ꯀꯟꯇ꯭ꯔꯦꯛꯀꯤꯅꯦꯕ
ꯑꯣ ꯀꯣꯟꯇ꯭ꯔꯦꯛ
ꯎꯝ ꯑꯗꯨꯗ ꯃꯣꯏꯅ ꯌꯥꯗꯤ ꯐꯔꯦ ꯍꯣꯏ ꯌꯥꯅꯤ ꯌꯥꯔꯣꯏꯗꯤ ꯃꯣꯏꯁꯦ ꯃꯤ ꯃꯌꯥꯝ ꯂꯩꯔꯝꯒꯅꯤ ꯑꯗꯣ ꯍꯥꯏꯐꯦꯠꯇꯗꯤ ꯍꯥꯏ ꯆꯣ ꯌꯥꯔꯦ ꯐꯔꯦ ꯌꯥꯗ꯭ꯔꯦ ꯐꯔꯦ ꯃꯍꯨꯠꯅꯤꯗꯅ ꯍꯥꯏꯗꯤ ꯂꯨꯄꯥ ꯆꯥꯝꯃ ꯆꯅꯤ ꯇꯤꯡꯊꯣꯛꯑꯒ ꯆꯠꯂꯨꯕꯗꯨꯅ ꯐꯗ꯭ꯔꯣ
ꯎꯝ
ꯌꯥꯔꯛꯑꯗꯤ
ꯄꯨꯡ ꯇꯔꯦꯠ ꯇꯔꯦꯠ ꯃꯈꯥꯏ ꯅꯤꯄꯥꯜ ꯇꯔꯝꯗꯥꯏꯗꯣ
ꯍꯝ
ꯑꯗ ꯌꯨꯝ ꯀꯨꯝꯊꯔꯒꯅꯦ ꯗꯣꯛꯇ ꯐꯖꯅ ꯌꯨꯝꯗ ꯆꯥꯝꯊꯣꯔꯛꯑꯦꯗꯅ ꯑꯗꯨꯒ ꯑꯩꯈꯣꯏ ꯗꯥ ꯍꯣꯏ ꯆꯠꯈꯤꯕꯒꯤ ꯗ ꯅꯠꯇꯕꯤꯗ ꯑꯗꯨꯝ ꯒꯥꯔꯤ ꯆꯥꯝꯃ ꯌꯨꯝꯗ ꯉꯥꯍꯥꯛ ꯂꯩꯔꯝꯃꯒ ꯒꯦ ꯇꯧꯕꯅꯦꯕ
ꯑꯣ
ꯒꯤ ꯊꯕꯛꯇꯨꯗꯤ ꯀꯨꯏꯗꯧ ꯃꯥꯜꯂꯦ ꯌꯥꯔꯔꯣꯏ ꯑꯗꯨꯗꯤ ꯗꯨꯏꯂꯥꯂꯦꯟ ꯆꯠꯅꯤ ꯍꯥꯏꯔꯗꯤ
ꯑꯩ ꯑꯩ ꯑꯩ ꯑꯝ ꯑꯗꯨꯝ ꯊꯦꯡꯉꯅꯤꯗ ꯊꯦꯡꯉꯅꯤꯗꯤ ꯀꯩꯁꯨ ꯌꯥꯔꯔꯣꯏꯕ ꯑꯩꯁꯨ ꯃꯊꯥ ꯁꯥꯔꯤꯃꯤꯅꯦ ꯃꯊꯥ ꯁꯥꯔꯤꯃꯦꯗꯤ ꯑꯁꯣꯝ ꯅꯥꯀꯟꯗꯁꯨ ꯏꯅꯥꯎꯄꯥꯉꯩ ꯃꯣꯏ ꯑꯥꯔꯃꯤ ꯑꯣꯏꯕꯉꯩꯗꯣ
ꯑꯥ
ꯇꯥꯡ ꯇꯔꯨꯛꯇ ꯆꯪꯅꯤ ꯌꯨꯝꯗ ꯑꯝꯇ ꯍꯥꯏꯊꯔꯛꯎ ꯆꯥꯛ ꯆꯔꯥ ꯑꯃ ꯆꯥꯃꯤꯟꯅꯔꯒ ꯈꯣꯠꯂꯒꯅ ꯑꯃ ꯍꯥꯏꯕꯅꯦꯕ
ꯑꯣ ꯑꯗꯣ ꯅꯪ ꯑꯗꯨ ꯊꯕꯛꯇꯨ ꯆꯠꯂꯝꯃꯦꯗꯅ ꯑꯗꯨ ꯌꯨꯝꯗ ꯑꯃꯨꯛ ꯆꯠꯈꯤꯗꯣꯏꯔꯕ ꯑꯗꯨꯝ ꯅꯪ ꯂꯩꯕꯝꯗꯨ ꯂꯥꯛꯑꯅꯤ
ꯎꯝ ꯑꯩ ꯂꯩꯐꯝꯗꯨꯗ ꯑꯗꯨꯝ ꯂꯩꯔꯝꯃꯒꯦ
ꯑꯣ ꯍꯣꯏ ꯑꯗꯨꯗꯤ ꯑꯩ ꯌꯨꯝꯗ ꯍꯥꯏꯊꯔꯛꯄꯗꯣ ꯑꯗ ꯐꯣꯟ ꯇꯧꯔꯛꯀꯦ ꯑ ꯁꯨꯝ ꯉꯥꯏꯍꯥꯛ ꯅꯨꯃꯤꯗꯥꯡ ꯋꯥꯏꯔꯝꯒꯤ ꯊꯦꯡꯅꯕꯤꯗꯣ ꯊꯦꯡꯅꯖꯦꯕ
ꯍꯣ ꯑꯃꯥꯏꯅ ꯑꯁ ꯈꯪꯗꯦꯗ ꯇꯧꯗꯣꯏꯁꯤꯕꯨ ꯊꯕꯛꯁꯦ ꯊꯕꯛꯀꯤ ꯊꯕꯛ ꯉꯥꯛꯇ ꯉꯥꯏꯗꯅ ꯍꯥꯏꯗꯤ
ꯑꯩꯈꯣꯏꯗꯤ ꯀꯣꯟꯇ꯭ꯔꯦꯛꯀꯤ ꯊꯕꯛ ꯀꯌꯥꯝ ꯂꯨꯝꯃꯤ ꯆꯥꯅꯤꯅꯦ ꯑꯩꯈꯣꯏꯗꯒ ꯍꯥꯏꯗꯣꯛꯇꯕꯤꯗ
ꯑꯦ ꯑꯩꯅ ꯅꯠꯇꯦ ꯑꯁꯣꯝꯅꯥꯀꯟꯗ ꯑꯩꯈꯣꯏꯒꯤ ꯏꯃꯥꯒꯤ ꯃꯅꯥꯎꯄꯥ ꯍꯣꯏꯗꯣ
ꯑꯥ
ꯑꯗ ꯃꯣꯏꯅ ꯇꯧꯅꯕꯅꯦꯅ ꯍꯥꯏꯔꯛꯄꯅꯦꯕ
ꯍꯥꯔꯠ ꯇꯦꯠ ꯇ꯭ꯔꯦꯅꯤꯡ ꯏꯟꯁꯇꯤꯇ꯭ꯌꯨꯁꯟꯁꯦ ꯀꯔꯤ ꯊꯕꯛ ꯇꯧꯕꯒꯤꯅꯣ
ꯃꯣꯏꯖꯤ ꯃꯣꯏꯁꯦ ꯑꯦꯚꯤꯌꯦꯁꯟꯅꯦꯕꯀꯣ
ꯑꯥ
ꯑꯦ ꯑꯦꯚꯌꯦꯁꯟꯁꯤꯗ ꯃꯣꯏꯒꯤ ꯑꯣꯐꯤꯁꯀꯤ ꯏꯁꯇꯥꯐ ꯂꯩꯕ ꯑ ꯃꯣꯏꯒꯤ ꯃꯦꯅꯦꯖꯤꯡ ꯗꯥꯏꯔꯦꯛꯇꯔ ꯂꯩꯕꯗꯣ
ꯑꯥ
ꯑꯗꯨꯗ ꯃꯣꯏ ꯈꯪꯅꯩ ꯈꯣꯠꯅꯩꯅ ꯍꯥꯏꯕꯅꯦꯕ ꯑꯩꯁꯨ ꯑꯁꯣꯝ ꯅꯥꯀꯥꯟꯗ ꯑꯩꯅ ꯃꯔꯛ ꯑꯃ ꯔꯤꯝꯁꯀꯤ ꯀꯩꯅꯣ ꯃꯦꯗꯤꯀꯦꯜ ꯁꯣꯏꯔꯦ ꯎꯝ ꯃꯦꯗꯤꯀꯦꯜ ꯗꯥꯥꯏꯔꯦꯛꯇꯣꯔꯦꯠ ꯀꯤ ꯗꯤꯁꯇ꯭ꯔꯤꯛ ꯈꯨꯗꯤꯡꯃꯛꯀꯤ ꯍꯤꯗꯥꯛ ꯍꯣꯁꯄꯤꯇꯥꯜꯁꯤꯡꯗ ꯍꯤꯗꯥꯛ ꯄꯤꯔꯤꯕ ꯃꯥꯒꯤ ꯏꯁꯇꯣꯔꯁꯦ ꯍꯤꯗꯥꯛ ꯄꯩꯕꯝꯁꯦ ꯑꯁꯤꯗ ꯑꯩꯁꯨ ꯊꯥ ꯃꯔꯤ ꯃꯉꯥ ꯑꯃꯨꯛ ꯑꯁꯤꯗ ꯊꯕꯛ ꯌꯥꯎꯔꯝꯃꯦꯕ
ꯑꯣ
ꯊꯕꯛ ꯌꯥꯎꯕ ꯍꯥꯏꯁꯦ ꯑꯩꯈꯣꯏꯗꯤ ꯀꯟꯇ꯭ꯔꯦꯛ ꯅꯠꯇꯦ ꯁꯨꯝꯕꯅꯦ ꯑꯩꯈꯣꯏꯗꯤ ꯀꯩ ꯍꯥꯏꯅꯤ ꯊꯕꯛ ꯅꯣꯝꯃꯒꯤ ꯁꯨꯕꯗꯣ ꯍꯥꯏꯇꯥꯔꯦ ꯗꯦꯂꯤ ꯋꯥꯀꯔ ꯀꯥꯡꯒꯨꯅꯦꯕ
ꯑꯥ
ꯃꯣꯏꯒꯤ ꯊꯕꯛ ꯈꯨꯠꯁꯨꯁꯤꯅ ꯀꯃꯥꯏꯅ ꯇꯧꯒꯦ ꯍꯥꯏꯀꯥꯟꯗ ꯃꯣꯏꯒꯤ ꯃꯦꯗꯤꯀꯦꯜ ꯀꯤꯠꯁꯀꯤ ꯕꯣꯛꯁ ꯕꯣꯛꯁꯁꯦ ꯒꯨꯂꯤꯒꯤ ꯑꯣꯏꯒꯦꯔꯥ ꯗ꯭ꯔꯤꯞꯀꯤ ꯑꯣꯏꯒꯦꯔꯥ ꯁꯨꯝꯕ ꯕꯣꯛꯁ ꯕꯣꯛꯁꯦ
ꯑꯝ
ꯑ ꯌꯥꯝ ꯌꯥꯡꯕꯁꯨ ꯌꯥꯎꯋꯦ ꯌꯥꯡꯕꯗꯤ ꯑꯃꯨꯛ ꯄꯥꯏꯀꯥꯟꯗ ꯕꯣꯛꯁ ꯇꯔꯥꯃꯨꯛꯀ ꯄꯥꯏꯉꯝꯕꯁꯨ ꯌꯥꯎꯋꯦ
ꯑꯥ
ꯑꯗꯒꯤꯗꯤ ꯕꯣꯁ ꯃꯔꯤ ꯂꯨꯝꯃꯕꯗ ꯀꯦꯖꯤ ꯑ ꯅꯤꯄꯥꯜꯅ ꯑꯗꯨꯝ ꯂꯨꯝꯕꯅꯦꯕ ꯃꯣꯏꯒꯤ ꯕꯣꯛꯁ ꯁꯣꯏꯖꯦꯛ ꯑꯗꯩ ꯕꯣꯛꯁ ꯑꯃ ꯊꯥꯡꯕꯗ ꯂꯨꯄꯥ ꯇꯔꯥꯃꯥꯊꯣꯏꯗꯨꯅ ꯂꯨ ꯇ꯭ꯔꯥꯏꯊꯣꯏꯐꯥꯎ ꯁꯥꯏꯕꯨ ꯇꯔꯥꯃꯥꯊꯣꯏꯗꯨꯗ ꯇ꯭ꯔꯥꯏꯊꯣꯏ ꯇ꯭ꯔꯥꯏꯊꯣꯏ ꯁꯥꯏꯕ
ꯑꯥ
ꯑꯩꯈꯣꯏꯅ ꯒꯥꯔꯤꯗ ꯍꯥꯞꯀꯠꯄ ꯑꯣꯏꯒꯦꯔꯥ ꯊꯥꯕ ꯑꯣꯏꯒꯦꯔꯥ ꯑꯗꯨꯝ ꯁꯨꯃꯥꯏꯅ ꯁꯥꯏꯌꯦꯕ ꯑꯗꯩꯗꯤ ꯃꯣꯏꯒꯤ ꯍꯣꯁꯄꯤꯇꯥꯜꯒꯤ ꯃꯦꯆꯤꯟ ꯃꯦꯆꯤꯟ ꯀꯩꯀꯥ ꯄꯨꯔꯛꯄ ꯑꯣꯏꯒꯦꯔꯥ ꯑꯃ ꯑꯣꯏꯒꯦꯔꯥ ꯁꯨꯝꯕ ꯄꯨꯔꯛꯄꯗꯅ ꯃꯦꯆꯤꯟ ꯑꯃ ꯊꯥꯡꯗꯕꯗꯅ ꯂꯨꯄꯥꯁꯤꯡ ꯑꯍꯨꯝꯗꯒꯤꯅ ꯃꯔꯤꯐꯨꯛ ꯁꯥꯏꯌꯦꯕꯀꯣ
ꯎꯝ
ꯑꯗꯨꯒ ꯑꯩꯈꯣꯏꯅ ꯒꯥꯔꯤꯗꯒ ꯍꯞꯅꯕ ꯕꯦꯇ꯭ꯔꯤꯗꯣ ꯈꯪꯉꯤꯗꯅ
ꯈꯪꯉꯤ ꯈꯪꯉꯤ
ꯎꯝ ꯕꯦꯇ꯭ꯔꯤꯁꯦ ꯕꯦꯇ꯭ꯔꯤ ꯑꯃ ꯊꯥꯡꯕꯗ ꯂꯨꯄꯥ ꯅꯤꯐꯨ ꯃꯉꯥ ꯅꯤꯐꯨ ꯃꯉꯥꯅꯦꯕ
ꯑꯗꯨꯗꯤ ꯕꯦꯇ꯭ꯔꯤ ꯒꯥꯔꯤꯗ ꯍꯥꯞꯄ ꯕꯦꯇ꯭ꯔꯤꯗꯣ ꯌꯥꯝ ꯂꯨꯝꯕꯁꯨ ꯅꯠꯇꯦ ꯑꯗꯨꯗꯤ ꯑꯗꯨꯝ ꯊꯥꯡꯉꯒ ꯀꯩꯅꯣ ꯄꯩꯁꯥ ꯐꯅꯌꯥꯝ ꯂꯧ ꯌꯥꯔꯤꯅꯦ ꯑꯗꯨꯗꯤ
ꯌꯥꯏ ꯑꯗꯨꯅꯦ ꯃꯣꯏ ꯃꯣꯏꯒꯤꯁꯦ ꯍꯤꯗꯥꯛꯁꯦ ꯁꯨꯃꯥꯏꯅ ꯇꯧꯕ ꯍꯥꯏꯇꯥꯔꯦ ꯎꯝ ꯕꯦꯇꯔꯤꯁꯦ ꯍꯥ ꯑꯗꯨꯝ ꯂꯥꯛꯀꯅꯤ ꯍꯥꯏꯕꯅꯠꯇꯦ ꯍꯤꯗꯥꯛꯇꯤ ꯃꯈꯜ ꯃꯈꯜꯅꯦꯕ ꯅꯣꯡ ꯅꯨꯡꯇꯤꯒꯤꯗꯤ ꯑꯗꯨꯝ ꯂꯥꯛꯄꯁꯨ ꯌꯥꯎꯏ ꯂꯥꯛꯄꯁꯨ ꯌꯥꯎꯏ ꯑꯥ ꯃꯄꯥꯟꯂꯣꯝꯗꯒꯤ ꯍꯤꯗꯥꯛ ꯂꯥꯛꯑꯒꯅ ꯑꯃꯨꯛ ꯊꯥꯔ ꯊꯝꯃꯝꯃꯅꯤꯗꯅ ꯒꯥꯔꯤꯗ
ꯑ ꯑꯗꯣ ꯑꯗꯨꯗ ꯑꯩꯈꯣꯏꯒꯤ ꯍꯤꯗꯥꯛꯀꯤ ꯒꯣꯗꯥꯎꯟ ꯑꯣꯏꯔꯤꯗꯣ
ꯎꯝ
ꯃꯅꯤꯄꯨꯔ ꯄꯨꯝꯕꯒꯤ ꯍꯤꯗꯥꯛꯁꯦ ꯑꯗꯨꯗ ꯒꯥꯔꯤꯗꯦ ꯊꯥꯔꯅꯤꯗꯅ ꯏꯁꯇꯣꯔ ꯇꯧꯔꯅꯤꯗꯅ ꯑꯗꯨꯒ ꯃꯗꯨꯗꯒꯤ ꯑꯃꯨꯛ ꯇꯣꯉꯥꯟ ꯇꯣꯉꯥꯟꯕ ꯃꯐꯝ ꯃꯐꯝꯁꯤꯡꯗ ꯄꯨꯂꯞ ꯆꯥꯏꯊꯣꯛꯈꯤꯗꯣꯏꯔꯕ
ꯇꯣꯉꯥꯟ ꯇꯣꯉꯥꯟꯕ ꯃꯐꯝ ꯍꯥꯏꯔꯤꯁꯦ ꯃꯥ ꯃꯥꯒꯤ ꯗꯤꯁꯇ꯭ꯔꯤꯛ ꯂꯩꯔꯤꯕ ꯃꯅꯤꯄꯨꯔꯒꯤ ꯑꯣꯏꯅ ꯗꯤꯁꯇ꯭ꯔꯤꯛ ꯇꯔꯦꯠꯂ ꯅꯤꯄꯥꯜ ꯑꯃ ꯂꯩꯗꯥꯅꯦ ꯇꯔꯥꯇꯔꯨꯛꯇꯣ ꯇꯔꯥ ꯇꯔꯨꯛꯀꯤ ꯗꯤꯁꯇ꯭ꯔꯤꯛꯁꯦ ꯑꯩꯈꯣꯏꯒꯤ ꯆꯦꯗ ꯑꯦꯂꯣꯀꯦꯁꯟ ꯊꯣꯛꯄꯅ ꯑꯃ ꯂꯩꯌꯦꯕ ꯀꯣ
ꯑ
ꯃꯥꯒꯤ ꯃꯥꯒꯤ ꯗꯤꯁꯇ꯭ꯔꯤꯛꯀꯤ ꯍꯤꯗꯥꯛ ꯑꯋꯥꯠꯄ ꯈꯣꯠꯄꯗꯣ ꯃꯣꯏꯅ ꯂꯤꯁꯇꯣ ꯊꯥꯔꯛꯑꯅꯦꯕ
ꯎꯝ
ꯑꯩꯈꯣꯏꯅ ꯑꯗꯨꯗꯒꯤ ꯌꯥꯎꯕ꯭ꯔꯥ ꯌꯥꯎꯗꯕ꯭ꯔꯥ ꯌꯦꯡꯉꯅꯤ ꯑꯗꯨ ꯈꯪꯗ꯭ꯔꯒꯅ ꯍꯥꯏꯗꯤ ꯍꯤꯗꯥꯛꯀꯩꯗꯣ ꯑꯩꯈꯣꯏꯅ ꯀꯝꯄ꯭ꯌꯨꯇꯔ ꯅꯠꯇ꯭ꯔꯒ ꯂꯦꯞꯇꯣꯞ ꯑꯝꯇ ꯄꯨꯔꯥ ꯄꯤ ꯗꯤ ꯑꯦꯐ ꯑꯃ ꯁꯦꯝꯃꯒ ꯍꯤꯗꯥꯛꯀꯤ ꯂꯤꯁ ꯑꯅꯧ ꯑꯅꯧꯕ ꯂꯥꯛꯄꯒꯩ ꯂꫭꯏ ꯊꯝꯈꯤꯗꯣꯏꯅꯦꯕ ꯑꯗꯨꯒ ꯑꯗꯨ ꯊꯝꯈꯨꯔꯒ ꯌꯦꯡ ꯃꯣꯏꯅ ꯂꯥꯛꯀꯥꯟꯗ ꯌꯦꯡꯉꯒ ꯑꯗꯨꯝ ꯌꯥꯎꯔꯒꯅ ꯄꯤꯔꯦ ꯌꯥꯎꯗ꯭ꯔꯒꯅ ꯄꯤꯗ꯭ꯔꯦ ꯑꯗꯨꯒꯤ ꯃꯣꯏꯅ ꯍꯤꯗꯥꯛ ꯂꯧ ꯍꯤꯗꯥꯛꯇꯤ ꯑꯩꯈꯣꯏꯅ ꯀꯩꯁꯨ ꯊꯤꯟꯕ ꯆꯠꯇꯦꯕ
ꯎꯝ
ꯃꯣꯏꯅ ꯂꯧꯕ ꯂꯥꯛꯇꯣꯏꯅꯦ ꯂꯧꯕ ꯂꯥꯛꯄꯗꯨꯗ ꯑꯩꯈꯣꯏ ꯅꯪ ꯒꯥꯔꯤꯗ ꯍꯥꯞꯄꯤꯗꯣꯏꯅꯦꯕ ꯑꯩꯈꯣꯏꯒꯤ ꯄꯣꯠꯁꯦ
ꯑꫭ ꯑꯗꯣ ꯅꯪ ꯑꯗꯨꯒꯨꯝꯕ ꯊꯕꯛ ꯂꯥꯛꯄꯗꯣ ꯑꯩꯗ ꯊꯕꯛ ꯊꯥꯕ ꯉꯥꯏꯅ ꯉꯥꯏꯅ ꯈꯔ ꯇꯧꯁꯤꯅꯦ ꯅꯪꯅꯁꯨ ꯑꯗꯨꯝ ꯊꯕꯛ ꯇꯧꯈ꯭ꯔꯒ ꯑꯩꯈꯣꯏꯗꯤ ꯑꯗꯨꯝ ꯀꯔꯤꯝꯇ ꯊꯣꯛꯇꯕꯤꯗ ꯂꯩ ꯅꯌꯥꯝꯕꯁꯦ ꯊꯤ ꯊꯤꯗꯕꯁꯨ ꯌꯥꯔꯛꯑꯔꯣꯏ ꯆꯍꯤꯁꯦ ꯁꯨꯝ ꯂꯤꯁꯜꯂꯛꯑꯦ ꯅꫭꯏꯗꯤ ꯑꯉꯥꯡ ꯌꯩꯡꯉꯨ ꯑꯗꯣ ꯄ꯭ꯔꯥꯏꯌꯣꯔꯤꯇꯤꯁꯦ ꯑꯩꯈꯣꯏꯗ ꯍꯥꯟꯅ ꯄꯤꯐꯝ ꯊꯣꯛꯄ꯭ꯔꯥ ꯅꯠꯇ꯭ꯔꯒꯅ ꯅꯪꯅ ꯑꯗꯨꯝ ꯇꯥꯟꯁꯤꯜꯂꯒ ꯂꯩꯍꯧꯔꯒꯦ ꯍꯥꯏꯕ꯭ꯔꯥ ꯅꯪ ꯈꯛꯇ ꯄꯤꯔꯤꯊꯕꯤꯁꯦ ꯍꯤꯡꯕ ꯌꯥꯔꯗ꯭ꯔꯕ ꯑꯩꯅ ꯍꯪꯅꯤꯡꯉꯤꯁꯦ ꯂꯩꯀꯥꯏ ꯁꯤꯅꯤ ꯂꯥꯛꯃꯤꯟꯅꯩꯁꯦ ꯑꯌꯥꯝꯕꯒꯤ ꯁꯪ ꯃꯥꯏ ꯀꯔꯤꯝ ꯌꯦꯡꯅꯔꯒꯦ ꯍꯥꯏꯕ꯭ꯔꯣ ꯅꯪꯅ ꯑꯗꯨꯝ ꯍꯥꯏꯔꯒꯇ ꯂꯩꯔꯒꯦ ꯍꯥꯏꯕ꯭ꯔꯣ
ꯑꯩꯅꯅꯗꯤ ꯑꯩꯗꯣ ꯁꯨꯃꯥꯏꯅ ꯇꯧꯕꯅꯤꯗ ꯑꯩꯁꯨ ꯑꯗꯨ ꯊꯕꯛꯇꯣ ꯆꯠꯂꯝꯃꯦꯗꯅ
ꯑꯗꯣ ꯀꯩꯅꯣꯝ ꯍꯪꯒꯦ ꯑꯗꯨꯒꯤ ꯈꯤꯇꯪ ꯊꯕꯛ ꯆꯠꯂꯝꯕꯗꯣ ꯑꯒꯤ ꯦꯠꯀꯤ ꯑꯣꯄꯣꯖꯤꯠꯅꯦ ꯃꯅꯥ ꯃꯁꯤꯡ ꯌꯣꯟꯕꯤ ꯍꯅꯨꯕꯤ ꯑꯃ ꯐꯝꯗ꯭ꯔꯥ ꯑꯃꯨꯕꯤ ꯃꯊꯛ ꯊꯤꯕꯤꯗꯣ
ꯑꯥ
ꯑꯗꯨꯒꯤ ꯃꯆꯥꯅꯨꯄꯥ ꯃꯁꯛ ꯊꯤꯕ ꯑꯃꯁꯨ ꯂꯩ ꯇꯥꯏ
ꯍꯥꯥ
ꯑꯗꯨꯒꯤ ꯃꯁꯛ ꯊꯤꯕ ꯃꯆꯥ ꯅꯨꯨꯄꯥꯗꯨꯕꯨꯣ ꯂꯣꯏꯅꯕ ꯅꯨꯡꯉꯥꯏꯕ꯭ꯔꯣ ꯂꯤꯆꯠ ꯁꯥ ꯁꯠ ꯆꯨꯝꯕ꯭ꯔꯣ
ꯑꯁ ꯅꯨꯡꯉꯥꯏꯇꯕꯅꯤꯗ ꯃꯕꯨꯛ ꯐꯠꯇꯕꯅꯦ ꯐꯠꯇꯕꯅꯦꯗꯤ ꯑꯩꯈꯣꯏꯅ ꯑꯥꯗ ꯇꯧꯅꯔꯤꯕ ꯅꯤꯇꯤ ꯅꯤꯌꯣꯝꯗꯣ ꯃꯥꯗꯣ ꯑꯩꯈꯣꯏꯅꯗꯤ ꯑꯍꯥꯟꯕ ꯌꯥꯝ ꯐꯕ ꯃꯥꯟꯗꯅ ꯂꯣꯏꯅ ꯑꯩꯅ ꯑꯁꯨꯥꯏ ꯅꯪ ꯄꯩꯁꯥ ꯐꯪꯉꯗꯗꯤ ꯁꯤ ꯁꯃꯥꯏꯅ ꯇꯧ ꯁꯨꯃꯥꯏ ꯁꯨꯃꯥꯏꯅ ꯇꯧꯅ ꯍꯥꯏꯕ ꯍꯥꯏꯇꯥꯔꯦ
ꯅꯪ ꯂꯣꯏ ꯍꯥꯏꯗꯣꯛꯎꯈ꯭ꯔꯕ ꯑꯔꯣꯟꯕ ꯑꯀꯨꯞꯄꯗꯣ
ꯑ ꯈꯔꯕꯨꯗꯤ ꯍꯥꯏꯗꯣꯛꯇꯦ ꯈꯔ ꯑꯌꯥ ꯑꯗꯨꯝ ꯐꯣꯔꯇꯤ ꯄꯥꯔꯁꯦꯟ ꯑꯃꯗꯤ ꯃꯉꯣꯟꯗ ꯈꯪꯍꯟꯕꯤꯕꯅꯦꯕꯀꯣ ꯑꯩꯅ ꯍꯦꯛ ꯂꯥꯛꯄ ꯅꯨꯃꯤꯠꯇꯨꯗꯒ ꯃꯉꯣꯟꯗ ꯂꯨꯄꯥ ꯂꯤꯁꯤꯡ ꯑꯃꯒ ꯆꯅꯤꯒ ꯐꯪꯍꯟꯕꯤꯕꯅꯦꯕ ꯂꯨꯄꯥ ꯆꯥꯇ꯭ꯔꯦꯠ ꯆꯥꯇ꯭ꯔꯦꯠ ꯐꯪꯒꯗꯕꯗꯨꯗ
ꯑꯗꯨ ꯀꯅꯥꯒꯤ ꯊ꯭ꯔꯨꯗꯒꯤ ꯂꯥꯛꯏꯅꯣꯕ ꯃꯥ ꯀꯃꯥꯏꯅ ꯈꯪꯉꯛꯏꯅꯣꯕ
ꯑ ꯑꯗꯨ ꯑꯩꯈꯣꯏꯒꯤ ꯏꯆꯦ ꯑꯃ ꯂꯩꯌꯦ ꯁꯤꯗ ꯏꯆꯦꯅ
ꯑꯥ
ꯍꯆꯦꯟꯅ ꯃꯣꯏ ꯏꯃꯨꯡꯗꯣ ꯈꯔꯁꯨꯖꯨ ꯋꯥꯏ ꯈꯣꯠꯂꯤ ꯊꯕꯛ ꯏꯟꯈꯥꯡ ꯆꯠꯀꯦ ꯈꯣꯠꯀꯦ ꯍꯥꯏꯅ ꯏꯆꯦꯅ ꯃꯥꯁꯦ ꯄꯣꯔꯛꯄ ꯍꯥꯏꯇꯥꯔꯦ
ꯏꯁ ꯀꯗꯥꯏꯒꯦ ꯃꯃꯥꯗꯨꯅ ꯁꯣꯝꯗ ꯄꯣꯠꯇꯣ ꯂꯂꯣꯟꯕꯤꯗꯩ ꯇꯦꯜꯂꯛꯄ ꯄꯣꯠꯇꯣ ꯃ ꯖꯥ ꯆꯥꯗ ꯐꯝꯖꯜꯂꯦꯗꯅ ꯑꯗꯨꯒ ꯗꯕꯜ ꯗꯕꯜꯗ ꯌꯣꯟꯁꯤꯜꯂꯤ ꯅꯣꯏ ꯄꯦꯠ ꯆꯥꯎꯗꯅꯅꯦ ꯃꯅꯥꯗ ꯁꯅꯥ ꯃꯇꯨꯝ ꯃꯇꯨꯝ ꯌꯥꯜꯂꯤꯕꯨꯡꯉꯣ ꯑꯗꯣ ꯃꯣꯏ ꯑꯃ ꯋꯥꯔꯤꯕ
ꯑꯩ ꯀꯩꯅꯣ ꯍꯥꯏꯕꯒꯤꯁꯦ ꯑꯗꯨꯒꯗꯤ ꯏꯆꯦꯗꯨꯅꯣ ꯏꯆꯦꯗꯨꯗꯤ ꯃꯣꯏꯒꯤ ꯒ꯭ꯔꯦꯠ ꯐꯣꯔꯅꯦꯕꯀꯣ